ꯅ ꯑꯥ ꯑꯥ ꯆꯍꯣꯝꯒꯥ ꯍꯨꯝꯐꯨ ꯅ ꯏꯗꯤ ꯕꯦꯡꯇ ꯂꯩ ꯍꯔꯣ ꯍꯔꯣ
ꯀꯩꯅꯣ ꯑꯩꯈꯣꯏ ꯑꯦꯟꯃꯤꯁꯟꯗꯣ ꯁꯨꯝ ꯀꯌꯥꯃꯨꯛ ꯑꯣꯏꯔꯛꯄ ꯇꯧ ꯃꯥꯂꯦ ꯁꯨꯝꯗꯪ ꯈꯟꯗ
ꯂꯤꯁꯤꯡ ꯃꯃꯥꯡꯗ ꯑꯩꯈꯣꯏꯗꯣ ꯂꯨꯄꯥ ꯂꯤꯁꯤꯡ ꯃꯉꯥꯗꯒꯤ ꯆꯥꯝꯃꯔꯤ ꯇꯥꯕ ꯑꯣꯏꯈꯤꯕꯅꯦꯕꯝ ꯀꯥ ꯌꯥꯎꯒ ꯂꯣꯏꯅ ꯌꯥꯎꯔꯒ ꯑꯗꯣ ꯌꯥꯎꯗ ꯂꯦꯜꯂꯤ ꯒꯨꯝ ꯂꯤꯁꯤꯡ ꯇꯨꯛ ꯑꯗꯨꯃꯥꯏꯅ ꯂꯥꯛꯇꯧ ꯃꯥꯜꯂꯦ ꯍꯥꯏꯗꯤ ꯇꯔꯨꯛꯇꯩ ꯈꯔ ꯇꯥꯕ ꯑꯗꯨꯃꯥꯏꯅ ꯇꯣꯃꯂꯦꯕ
ꯎꯝ
ꯆꯥꯛ ꯊꯣꯡꯕꯅꯤꯀꯣ ꯃꯈꯣꯟꯖ
ꯎꯝ ꯎꯝ
ꯑꯩꯗꯤꯦ ꯆꯥꯛ ꯊꯣꯡꯉꯝꯗꯕꯅꯦ ꯑꯩꯈꯣꯏ ꯃꯥꯥ ꯊꯣꯡꯉꯝꯕꯅꯦꯕ ꯑꯩꯈꯣꯏ ꯃꯥꯥ ꯊꯕꯛ ꯑꯃ ꯂꯥꯛꯁꯟꯕ ꯑꯩꯉꯣꯟꯗ ꯁꯤꯟꯅꯔꯝꯃꯤꯁꯦ ꯅꯣꯏꯗꯤ ꯔꯦꯗ ꯂꯩꯕꯅꯤꯅ ꯍꯥꯏꯗꯤ ꯀꯩꯁꯨ ꯃꯈꯣꯟꯗꯣ ꯀꯩꯁꯨ ꯇꯥꯗꯦꯗꯅ ꯍꯥꯏꯗꯤ ꯑꯩ ꯏꯇꯣꯝꯇ ꯂꯩꯖꯕꯅꯤꯅ ꯑꯩꯗꯤ ꯑꯩꯈꯣꯏꯗꯤ ꯏꯁꯥꯗꯤ ꯏꯃꯨꯡ ꯃꯌꯥꯝ ꯐꯗꯤ ꯖꯣꯏꯟ ꯐꯦꯃꯤꯂꯤ ꯑꯣꯏꯕꯒꯤ ꯑꯃꯅ ꯋꯥꯥꯡꯖꯟ ꯑꯅꯦ ꯑꯗꯨꯒꯅꯦ ꯑꯩꯈꯣꯏ ꯏꯃꯨꯡꯗ ꯑꯩꯒꯤ ꯃꯤꯡꯖꯦ ꯑꯁ ꯉꯥꯏꯍꯥꯛ ꯂꯩꯔ ꯑꯃꯃꯨꯛ ꯀꯧꯔꯛꯀꯅꯤ ꯉꯥꯏꯍꯥꯛꯇꯪꯒ ꯇꯨꯝꯕꯒꯖꯦ ꯍꯝꯕꯜ ꯅꯨꯡꯉꯥꯏ ꯇꯨꯡꯗꯔ ꯀꯥꯟ ꯀꯧꯔꯛꯄ ꯖꯤꯗꯤ ꯈꯣꯏꯗꯧ ꯇꯧꯔꯦ ꯁꯣꯅꯤꯡꯉꯤꯅꯦ
ꯍꯣꯁꯇꯦꯜꯗꯒꯨꯝꯕ ꯂꯩꯕ ꯔꯦꯟꯠꯒꯨꯝꯕ ꯂꯩꯕꯗꯤ ꯁꯨꯡꯒꯨꯝꯕꯩ ꯗꯤ ꯌꯥꯝ ꯊꯤꯅ ꯅꯨꯡꯉꯥꯏꯅꯤ ꯍꯥꯏꯗꯤ ꯌꯦꯠꯇ꯭ꯔꯦꯗꯅ ꯀꯅꯥꯝꯇ
ꯆꯥꯛ ꯊꯣꯡꯉꯤꯔꯣ
ꯎꯝ ꯆ ꯊꯣꯡꯉꯦ ꯑꯩꯅ ꯉꯁꯥꯏ ꯊꯣꯡꯉꯝꯗꯕ ꯑꯅꯦ ꯅꯪ ꯋꯥꯔꯤ ꯁꯅꯔꯛꯄꯗꯣ ꯑꯗꯨꯒ ꯍꯧꯖꯤꯛ ꯍꯦꯛꯇ ꯆꯪꯉꯛꯇ ꯉꯥꯏ ꯍꯧꯖꯤꯛ ꯑꯅꯤꯁꯨꯕ ꯁꯥꯟꯅꯔꯛꯄꯁꯦ ꯁꯤ ꯍꯧꯔꯛꯄꯗꯩ ꯆꯪꯉꯛꯏꯅꯦ ꯊꯣꯡꯕ ꯑꯩꯈꯣꯏ ꯃꯥ ꯊꯕꯛ ꯑꯃ ꯆꯠꯈ꯭ꯔꯕ ꯅꯪꯗꯤ ꯆꯥꯛ ꯊꯣꯡꯉꯕꯣ
ꯊꯣꯡꯒꯦꯅ
ꯎꯝ ꯅꯥꯇꯣꯝ ꯆꯥꯕ꯭ꯔꯥ ꯃꯤꯒ ꯂꯩꯃꯤꯟꯅꯕ꯭ꯔꯥ ꯑꯩꯇꯣꯝ ꯊꯣꯡꯉ ꯇꯥꯅꯤꯡꯉꯣ ꯑꯗꯨꯅꯦ ꯏꯇꯣꯝꯇ ꯑꯣꯏꯕꯒꯤ
ꯑ ꯑꯩꯁꯨ ꯍꯧꯖꯤꯛꯅ ꯑꯃꯨꯛ ꯀꯩꯝ ꯈꯟꯗ꯭ꯔꯦꯕ ꯑꯍꯥꯝꯕ ꯏꯇꯣꯝ ꯑ ꯍꯧꯔꯛꯄꯗꯗꯤ ꯇꯟꯗꯅ ꯑꯗꯨꯝ ꯃꯦꯒꯤ ꯈꯔ ꯍꯧꯔ
ꯑꯗꯨꯨꯅꯦ ꯇꯟꯅꯤ ꯍꯥꯏꯕ ꯍꯧꯔꯛꯄꯗꯗꯤ ꯍꯧꯖꯤꯛꯄꯨꯗꯤ ꯆꯥꯗ ꯌꯥꯗꯦ ꯈꯟꯕꯒꯤ ꯑꯗꯨꯝ
ꯍꯣꯏ ꯎꯝ
ꯑꯗꯨꯅꯦ ꯅꯪ ꯔꯦꯟꯒꯤ ꯄꯩꯁꯥ ꯀꯩꯀꯥꯗꯤ ꯅꯪ ꯅꯣꯏꯃꯥ ꯍꯣꯏꯗꯁꯨ ꯀꯩꯁꯨ ꯍꯥꯏꯔꯝꯃꯔꯣꯏ
ꯍꯥꯏꯗ꯭ꯔꯦ
ꯑꯗꯨꯅꯦ ꯐꯔꯦ ꯅꯨꯡꯉꯥꯏꯔꯦ ꯑꯁ ꯑꯩꯗꯤꯅꯦ ꯍꯪꯕ꯭ꯔꯥ ꯇꯨꯏꯁꯟ ꯄꯩꯁꯥꯗꯣ ꯈꯪꯗꯦ ꯍꯦꯛꯇ ꯂꯣꯏꯁꯟꯒꯤ ꯍꯥꯏꯕ ꯀꯃꯥꯏꯇꯧꯏꯅꯣ ꯈꯪꯗꯦ
ꯑꯗꯨꯅꯤꯕꯣ ꯍꯟꯗꯛ ꯎꯃ ꯈꯪꯗꯦ ꯑꯩ ꯁꯤꯁꯦ ꯈ꯭ꯔ ꯀꯩꯅꯣ ꯇꯧꯋꯦꯕ ꯑꯩꯈꯣꯏ ꯎ ꯏꯕꯣꯛꯈꯣꯏꯒꯤꯁꯨ ꯄꯣꯠ ꯊꯝꯕꯒꯤ ꯃꯣꯏꯒ ꯈ꯭ꯔ ꯀꯩꯅꯣ ꯇꯧꯔꯒ ꯇꯧꯔꯒ ꯄꯤꯌꯦꯕ ꯑꯩꯅ ꯍꯦꯛ ꯑꯃꯨꯛ- ꯂꯤꯁꯤꯡ ꯑꯅꯤꯃꯨꯛ ꯍꯥꯞꯄ ꯃꯣꯏꯅ ꯑꯃꯨꯛ ꯂꯤꯁꯤꯡ ꯑꯃ ꯄꯤꯕ ꯑꯗꯨꯃꯥꯏꯅ ꯑꯩꯅ ꯃꯣꯏ ꯑꯗꯨꯃꯥꯏ ꯇꯧꯕꯅꯦꯕ ꯑꯗꯨꯗꯣ ꯑꯗꯨꯗꯣ ꯈꯥꯏꯗꯣꯛꯈ꯭ꯔꯒ ꯑꯗꯨꯝ ꯈ꯭ꯔꯗꯤ ꯂꯦꯝꯕꯝ ꯊꯣꯛꯏꯅꯦꯕ ꯇꯣ ꯈꯪꯗꯦ ꯍꯦꯛꯇ ꯃꯆꯤꯠ ꯃꯆꯤꯠ ꯄꯣꯠꯇꯣ ꯃꯆꯤꯠ- ꯆꯤꯠ ꯂꯩꯕꯗꯅꯦ ꯍꯦꯛꯇ ꯂꯣꯏꯁꯟ ꯒꯤꯕꯅ ꯍꯦꯛꯇ ꯍꯥꯜꯂꯦꯕ
ꯑꯗꯨꯨꯅꯦ ꯍꯥꯏꯁꯦ ꯑꯩꯁꯨꯅꯦ ꯈꯪꯕ꯭ꯔ ꯇꯨꯏꯁꯟ ꯄꯩꯁꯥ ꯑꯩꯕꯨꯗꯤ ꯅꯛꯑ- ꯃꯌꯥꯝꯕꯨꯗ ꯗꯤ ꯐꯪꯗꯦꯕꯀꯣ ꯑꯗꯨ ꯑꯣꯏꯖꯨ ꯑꯩꯗꯤ ꯑꯩꯈꯣꯏ ꯃꯥ ꯍꯣꯏꯗꯒꯤ ꯑꯗꯨꯝ ꯁꯤ ꯂꯧꯔꯤꯅꯤꯗꯅ ꯍꯥꯏꯗꯤ ꯆꯠꯊꯣꯛ ꯆꯠꯁꯤ ꯕꯔꯥꯁꯦ ꯑꯩ ꯀꯩꯁꯨ ꯑꯩꯈꯣꯏ ꯃꯥ ꯍꯣꯏꯅ ꯂꯣꯏ ꯄꯤꯔꯤꯅꯦꯕ ꯑꯗꯣ ꯈꯪꯗꯦ ꯍꯦꯛꯇ ꯂꯣꯏꯒꯤ ꯇ ꯂꯣꯏꯒꯤ ꯀꯃꯥꯏ ꯇꯧꯔꯤꯅꯣ ꯈꯪꯗꯦ
ꯑꯩꯈꯣꯏ ꯏꯃꯥꯟꯅꯕꯤ ꯃꯃꯥꯁꯨ ꯇꯨꯏꯁꯟ ꯂꯧꯕꯀꯣ ꯑꯗꯣ ꯑꯃꯥꯏꯅ ꯄꯩꯁꯥꯗꯨ ꯑꯗꯨꯝ ꯂꯣꯏꯌꯦꯅ ꯍꯥꯏꯗꯤ ꯀꯩꯗ ꯁꯤꯖꯤꯟꯅꯩꯅꯣ ꯈꯪꯗꯕꯤ ꯑꯗꯨꯝ ꯂꯣꯏꯁꯟꯕꯗꯣ ꯉꯥꯛꯇꯪ ꯉꯥꯛꯇꯪ ꯑꯗꯨꯒꯤ ꯃꯥꯗꯣ ꯎ ꯀꯩꯅꯣ ꯇꯧꯒꯦꯅ ꯂꯤꯁꯤꯡ ꯑꯃꯃꯝ ꯈꯥꯛꯑꯒ ꯃꯔꯨꯞ ꯑꯣꯏꯅ ꯌꯥꯎꯕꯅꯦꯕ ꯑꯗꯨꯗꯤ ꯑꯗꯨꯝ ꯁꯣꯏꯗꯕꯤꯗ ꯈꯥꯛꯑꯦꯗꯅ
ꯎꯝ
ꯑꯗꯨꯃꯥꯏꯅ ꯇꯧꯋꯦ ꯍꯥꯏ ꯃꯥꯁꯨ
ꯑꯩꯁꯨ ꯃꯔꯨꯞ ꯑꯃꯕꯨꯗꯤ ꯌꯥꯎꯋꯤ ꯑꯗꯨ ꯂꯨꯄꯥ ꯌ ꯆꯥꯝꯃꯉꯥ ꯆꯥꯝꯃꯉꯥ ꯊꯥ ꯑꯁ ꯍꯧꯗ ꯉꯥꯏꯔꯤꯗ ꯑꯥ ꯀꯩꯅꯣꯅꯦ ꯑꯩꯒꯤꯗꯤ ꯐꯅꯦꯛ ꯃꯔꯨꯞꯅꯦ ꯀꯩꯅꯣ ꯑꯣꯏꯅ ꯑꯃ ꯃꯣꯏ ꯐꯅꯦꯛ ꯑꯇꯥꯡꯕꯤꯗꯣ ꯀꯩ ꯐꯅꯦꯛ ꯎꯝꯍ ꯈꯪꯗꯦ ꯀꯩ ꯐꯅꯦꯛ ꯃꯃꯤꯡ ꯑꯣ ꯈꯪꯗꯦ ꯑꯃ ꯑꯇꯥꯡꯕꯤ ꯑꯃ ꯌꯥꯝꯅ ꯆꯠꯅꯕꯤꯗꯨꯅꯦꯕ ꯍꯟꯇꯛ
ꯊꯥꯕꯜꯗꯒ ꯁꯦꯠꯅꯕꯗꯨꯔꯣ
ꯅꯠꯇꯦ ꯐꯅꯦꯛ ꯃꯄꯥꯟ ꯅꯥꯏꯕꯤꯗꯤ ꯅꯠꯇꯦꯕ ꯃꯄꯥꯟ ꯀꯣꯠꯄꯤꯗ ꯑꯃ ꯈꯨꯔꯈꯨꯟ ꯃꯨꯀꯥꯒꯤ ꯇꯥꯞꯇ ꯇꯧꯕ ꯑꯃ ꯈꯪꯗꯦ ꯐꯩ ꯐꯩꯕꯥꯛꯀ ꯍꯥꯏꯅꯕ ꯇꯣ ꯑꯣꯏꯔꯝꯅꯤꯕ ꯃꯨꯀꯥ ꯃꯨꯀꯥ ꯃꯈꯜ ꯌꯥꯝꯃꯦꯕ ꯄꯨ ꯄꯥꯛ ꯎꯍꯨ ꯎꯍꯝ ꯃꯨꯀꯥ ꯃꯈꯜ ꯈꯔꯁꯨ ꯇꯨꯕꯅꯦꯕ ꯐꯅꯦꯛ ꯇꯔꯥꯃꯨꯛ ꯐꯧꯗꯣꯏꯅꯦꯕ ꯑꯃꯨ ꯄꯥ ꯉꯥꯛꯇꯗ
ꯎꯝ
ꯎꯍꯨ ꯎꯍꯨ ꯑꯗꯨꯗꯣ ꯑꯗꯨꯗꯣ ꯌꯥꯎꯋꯦ ꯍꯥꯏꯔꯤꯗꯣ ꯑꯩꯈꯣꯏꯗꯤ ꯅꯨꯄꯤꯅꯤꯅ ꯑꯗꯨꯒꯨꯝꯕꯗꯨ ꯊꯝꯗ ꯌꯥꯗꯦꯗꯗ
ꯀꯣꯏ
ꯑꯗꯨꯗꯨꯒ ꯍꯌꯦꯡꯋꯥꯥꯏꯒꯤꯁꯖꯨ ꯍꯥꯏꯗꯤ ꯍꯧꯖꯤꯛ ꯌꯥꯎꯖꯗꯦ ꯍꯥꯏꯕ ꯋꯥꯅꯦ ꯃꯇꯝꯗꯨꯗꯗꯤ ꯑꯗꯨꯝ ꯀꯩꯅꯣ ꯑꯗꯨꯨꯅꯦ ꯍꯥꯏꯕ ꯍꯥꯏꯗꯤ ꯀꯩꯁꯨ ꯑꯗꯨꯝ ꯆꯪꯗ ꯌꯥꯗ꯭ꯔꯕ ꯉꯥꯛꯇꯅꯤꯗꯅ ꯊꯝꯗ ꯌꯥꯗꯕ ꯉꯥꯛꯇ
ꯑꯗꯨꯅꯦ ꯑ-ꯑꯩꯈꯣꯏ ꯏꯃꯥꯟꯅꯕꯤꯁꯨ ꯃꯣꯏ ꯐꯅꯦꯛ ꯃꯔꯨꯞ ꯍꯧꯕ ꯈꯣꯠꯄ ꯃꯌꯥꯝ ꯌꯥꯎꯋꯦꯕ ꯑꯗꯨꯗ ꯑꯈꯣꯏ ꯃꯥꯅ ꯅꯪ ꯌꯥꯎꯅꯤꯡꯕ꯭ꯔꯥꯌꯦ ꯑꯩꯉꯣꯟ ꯑꯗ ꯑꯩꯅ ꯈꯪꯗꯦꯗꯅ ꯍꯥꯏꯕ ꯑꯗ ꯑꯩꯈꯣꯏꯒꯤꯗꯤ ꯀꯩꯅꯣ ꯇꯧꯋꯦꯕ ꯌꯨꯝꯗ ꯑꯈꯣꯏ ꯃꯥꯗꯣ ꯑꯝ ꯋꯥꯝ ꯄ꯭ꯂꯥꯏ ꯐꯅꯦꯛꯇꯣ ꯀꯣꯟ ꯀꯣꯟ ꯃꯦꯆꯤꯟ ꯀꯣꯟꯗꯅ ꯋꯥꯝ ꯄ꯭ꯂꯥꯏꯗꯣ ꯁꯥꯏꯔꯦ ꯑꯗꯨꯒ ꯁꯨꯝ ꯆꯨꯝꯅꯒꯤ ꯀꯣꯟꯗꯣ ꯑꯗꯨꯗꯅ ꯃꯄꯥꯟ ꯍꯛꯄꯤ ꯈꯣꯠꯄꯤꯗꯣ ꯁꯥꯏꯌꯦꯕ ꯑꯗꯨꯒꯤ ꯑꯩꯈꯣꯏ ꯃꯥꯅ ꯑꯩꯈꯣꯏꯅꯥꯎ ꯏꯕꯥꯅꯤꯒꯤ ꯖꯤꯁ ꯑꯁꯥ ꯈꯨꯠ ꯁꯤ ꯑꯃꯃꯝ ꯑꯅꯤꯅꯤ ꯑꯗꯨꯝ ꯊꯝꯖꯜꯍꯧꯔꯒꯦꯅ
ꯎꯝ ꯑꯩꯈꯣꯏꯁꯨ ꯑꯩꯈꯣꯏ ꯃꯥꯅ ꯐꯅꯦꯛ ꯁꯥꯏꯀꯥꯟꯗꯗꯤ ꯊꯝꯅꯝꯃꯦꯕꯀꯣ ꯑꯗꯨ ꯑꯩꯈꯣꯏ ꯃꯥꯅ ꯁꯥꯏ ꯀꯥꯟ ꯐꯅꯦꯛꯁꯤꯅ ꯀꯩ ꯑꯣꯏꯒꯦ ꯍꯥꯏ ꯀꯥꯟꯗ ꯖꯤꯔꯣ ꯖꯤꯔꯣꯗ ꯑꯃ ꯀꯩꯅꯣ ꯍꯣꯏ ꯍꯣꯏꯣ ꯍꯣꯏ ꯑꯔꯪꯕꯤ ꯑꯔꯪꯕꯤꯗ ꯂꯩꯃ ꯃꯨꯒꯥꯅ ꯌꯝ ꯆꯠꯅꯔꯝꯕ ꯃꯇꯝꯗꯣ ꯑꯗ ꯁꯥꯔꯦ ꯀꯅ ꯑꯣꯏꯕꯒꯤ ꯃꯥꯅ ꯁꯥꯕꯗꯗꯨꯝ ꯑꯗꯨꯝ ꯐꯅꯦꯛꯁꯦ ꯑꯗꯨꯅ ꯑꯃꯃꯝ ꯑꯗꯨꯝ ꯂꯍꯧꯋꯦꯕꯀꯣ ꯑꯗꯨꯒꯤ ꯐꯅꯦꯛ ꯂꯍꯧꯕ ꯆꯠꯄ ꯐꯅꯦꯛ ꯑꯗꯨꯝ ꯃꯌꯝ ꯂꯩꯌꯦꯕꯀꯣ ꯑꯗꯨꯗꯤ ꯍꯖꯤꯀꯤ ꯆꯠꯅꯗ꯭ꯔꯦꯗꯅ ꯀꯩꯁꯨ
ꯍꯣꯏ
ꯈꯥꯔ ꯁꯦꯠꯄꯗꯨꯕꯨꯗꯤ ꯑꯗꯨꯝꯗꯤ ꯐꯖꯦ ꯑꯗꯨꯗꯤ ꯑꯗꯨ ꯍꯧꯖꯤꯛꯇꯤ ꯆꯠꯅꯗ꯭ꯔꯦ ꯑꯗꯨꯗꯨꯒꯤ ꯍꯧꯖꯤꯛꯅ ꯔꯥꯅꯤ ꯁꯔꯦꯕ
ꯎꯝ
ꯑꯗꯨꯅ ꯐꯅꯦꯛ ꯐꯅꯦꯛ ꯋꯥꯟ ꯄ꯭ꯂꯥꯏꯒꯨꯝꯕꯗꯤ ꯂꯩꯇꯕ ꯌꯥꯎꯁꯜꯂꯦ ꯐꯅꯦꯛ ꯑꯃꯨꯛ ꯑꯃ ꯐꯤꯍꯧ ꯂꯣꯏ ꯑꯃ ꯂꯣꯏꯒ꯭ꯔꯦꯕ ꯌꯥꯎꯕꯥ ꯍꯟꯗꯛ ꯑꯃ ꯍꯧꯒꯦ ꯇꯧꯔꯒ ꯃꯣꯏꯗ ꯁꯨꯡꯍꯧ ꯍꯧꯔꯒ ꯐꯠꯇꯕ ꯑꯗꯨꯒꯤ ꯍꯧꯕꯗ ꯌꯥꯎꯒꯦ ꯌꯥꯎꯒꯦ ꯍꯥꯏꯔꯒ ꯃꯣꯏꯁꯨꯡꯉꯣꯏ ꯃꯊꯪꯗꯩ ꯍꯧꯅꯤ ꯃꯊꯪꯗꯩ ꯍꯧꯅꯤ ꯁꯨꯝꯇꯧ ꯂꯩꯕꯒꯤ ꯑꯩꯈꯣꯏ ꯃꯥꯅ ꯑ ꯀꯩꯅꯣꯒꯤꯗꯣ ꯑꯣꯏꯅ ꯃꯨꯀꯥꯒꯤꯗꯨꯅ ꯑꯣꯏꯅ ꯐꯔꯅꯤ ꯃꯨꯀꯥꯒꯤꯗꯨꯅ ꯌꯦꯡꯑꯣ ꯊꯂꯆꯦꯟ ꯑꯩ ꯌꯥꯎꯒ꯭ꯔꯦ ꯍꯟꯗꯛ ꯑꯃꯔꯨꯛ ꯑꯩꯅ ꯉꯝꯗ꯭ꯔꯒ ꯑꯩꯈꯣꯏ ꯃꯥꯅ ꯊꯥꯡꯈ꯭ꯔꯦ
ꯑꯗꯤ ꯍꯧꯖꯤꯛ ꯇꯧꯅꯕꯅꯦ ꯑꯩꯈꯣꯏ ꯏꯃꯥꯟꯅꯕꯤ ꯃꯣꯝꯄꯥꯛ ꯐꯤꯗꯛ ꯀꯤꯒ ꯌꯥꯝ ꯇꯧꯋꯦ
ꯍꯣꯏ ꯃꯣꯝꯄꯛꯐꯤꯗꯛꯁꯨ ꯌꯥꯎꯅꯤꯡꯉꯦ ꯑꯁ ꯑꯗꯣ ꯈꯪꯗꯦ ꯍꯥꯏꯗꯤ ꯃꯌꯥꯝ ꯃꯌꯥꯝ ꯊꯥꯡꯖꯜꯂꯛꯄꯗꯨꯁꯨ ꯀꯩꯁꯨ ꯉꯝꯃꯣꯏꯗꯅ ꯑꯩꯈꯣꯏꯗꯣ ꯑꯗꯨꯒꯤ ꯑꯃ ꯂꯣꯏꯔꯒ ꯑꯃ ꯂꯣꯏꯔꯒ ꯍꯣꯏꯅ ꯌꯥꯎꯔꯅꯤ ꯍꯥꯏꯗꯤ ꯍꯧꯖꯤꯛꯇꯤ ꯃꯇꯝꯁꯨ ꯃꯌꯥꯝ ꯋꯠꯂꯤꯅ ꯃꯇꯝ ꯃꯌꯥꯝ ꯂꯩꯔꯤꯕ
ꯎꯝ ꯁꯨꯝ ꯍꯥꯏꯖꯕꯋꯅꯤ ꯑꯗꯨꯝ ꯊꯝꯗꯕꯗꯤ ꯌꯥꯗ꯭ꯔꯕ ꯄꯣꯠ ꯉꯥꯛꯇꯅꯦꯕ
ꯑꯗꯨꯅꯦ ꯑꯩꯁꯤꯅꯅꯦ ꯑꯗꯨꯅꯦ ꯈꯪꯉꯕꯔꯥ ꯁꯡꯛꯦꯅ ꯍꯦꯛ ꯇꯧꯔꯅꯤꯅꯥ ꯑꯗꯨꯝꯅꯦ ꯊꯕꯛꯁꯦ ꯑꯃ ꯅꯠꯇ꯭ꯔꯥ ꯑꯃ ꯅꯠꯇ꯭ꯔꯥ ꯑꯗꯨꯝ ꯂꯥꯛꯁꯟꯗꯣꯏꯅꯦ ꯈꯪꯕ꯭ꯔꯥ ꯑꯁ ꯑꯦꯖꯝ ꯂꯣꯏꯕꯗ ꯑꯩ ꯁꯪ ꯆꯠ ꯂꯦꯞꯇ꯭ꯔꯤꯕꯦꯝꯃ ꯀꯣꯂꯦꯖ ꯆꯠ ꯑꯗꯨꯝ ꯗꯤꯑꯦꯝꯗ ꯃꯨꯛꯛ ꯆꯠꯅꯤ ꯀꯣꯂꯦꯖꯗ ꯗꯤ ꯑꯝ ꯗ ꯃꯨꯛ ꯆꯠꯅꯤ ꯀꯣꯂꯦꯖꯇ ꯃꯨꯛ ꯆꯠꯅꯤ ꯂꯩꯔꯦ
ꯌꯨꯝ ꯂꯩꯕꯁꯦ ꯊꯕꯛꯁꯨ ꯑꯗꯨꯝ ꯀꯩꯅꯣ ꯇꯧꯕꯅꯦ ꯆꯤꯟꯕꯅꯦ ꯑꯩꯁꯨ ꯌꯨꯝꯗ ꯂꯩꯔꯗꯤ ꯊꯕꯛꯁꯦ ꯈꯪꯗꯦ ꯑꯗꯨꯝ
ꯊꯕꯛꯁꯦ ꯑꯗꯨꯝ ꯌꯨꯝꯗ ꯂꯩꯔꯗꯤꯅꯦ ꯑꯃ ꯍꯥꯏꯗꯤꯅꯦ ꯎꯝ ꯇꯥꯔ ꯂꯩꯕꯗꯣ ꯑꯗꯨꯝ ꯍꯥꯏꯗꯤ ꯃꯇꯦꯡ ꯑꯗꯨꯝ ꯄꯥꯡꯁꯤꯟꯕ ꯍꯥꯏꯒꯗ꯭ꯔꯥ ꯑꯗꯨꯝ ꯇꯧꯕꯅꯦꯕ ꯑ ꯅꯪꯒꯤ ꯐꯣꯇꯣꯗꯁꯨ ꯎꯗ꯭ꯔꯤ ꯅ ꯁꯛꯀ ꯑ ꯑꯃꯇ
ꯑꯩ ꯑꯩꯒꯤ ꯐꯣꯇꯣꯁꯦ ꯄꯥꯛ
ꯎꯝ ꯇꯁꯨ ꯀꯥꯗꯗ ꯑꯗꯨꯝ ꯀꯥꯕꯁꯨ ꯑꯗꯨꯝ ꯍꯥꯏꯗꯤ ꯀꯩ ꯍꯥꯏꯅꯤ ꯒ꯭ꯌꯥꯃꯤ ꯥꯗꯦꯕ
ꯎꯝ
ꯗꯦꯝ ꯑꯃ ꯍꯟꯗꯛꯀꯤ ꯀꯩꯅꯣ ꯇꯧꯕꯗ ꯅꯪ ꯌꯥꯎꯕ꯭ꯔꯥ ꯑꯃ ꯑꯃ ꯑꯃ ꯑꯣꯖꯥ ꯑꯃ ꯂꯥꯛꯑꯒ ꯇꯧꯈꯤꯕꯗꯣ
ꯑꯣ ꯑꯦꯝ ꯇꯤ ꯇꯤ ꯑꯦꯁꯀꯤꯗꯨꯔꯣ ꯑꯥ ꯑꯥ ꯌꯥꯎꯋꯦ
ꯑꯗꯨ ꯑꯩꯁꯨ ꯌꯥꯎꯋꯦ
ꯑꯦ ꯃꯁꯛ ꯈꯪꯗ꯭ꯔꯤꯅꯤꯅꯦ
ꯎꯝ ꯑꯩꯗꯤ ꯃꯊꯛꯇ ꯐꯝꯃꯦ ꯈ꯭ꯋꯥꯏ ꯃꯊꯛꯇ ꯀꯩꯅꯣꯒ ꯐꯝꯃꯤꯅꯦ ꯁꯤ ꯆꯤꯆꯦꯒꯩꯗ ꯑꯩꯈꯣꯏꯣ ꯃꯤ ꯃꯉꯥ ꯃꯉꯥ ꯐꯝꯍꯟꯜꯂꯤꯗꯅ
ꯑꯥ
ꯑꯗꯨꯗꯣ ꯑꯩꯈꯣꯏ ꯀꯣꯂꯦꯖꯁꯦ ꯑꯩꯈꯣꯏ ꯇꯔꯨꯛ ꯂꯥꯛꯑꯦꯕꯀꯣ ꯑꯗꯨꯒꯤ ꯑꯩꯁꯦ ꯐꯔꯛ ꯇꯥꯕꯤꯅꯤ ꯑꯗꯨ ꯅꯣꯏ ꯅꯣꯏ ꯀꯣꯂꯦꯁꯀꯤꯁꯤ ꯆꯤꯆꯦ ꯀꯩꯒ ꯐꯝꯃꯦ
ꯑꯕꯥ ꯅꯨꯄꯥꯒ ꯒ꯭ꯔꯨꯞ ꯈꯥꯏꯗꯣꯛꯄꯗ ꯐꯥꯔꯁ ꯃꯦꯟꯁꯇ ꯐꯝꯕꯗꯣ ꯈꯪꯕ꯭ꯔꯕ ꯐꯥꯁ ꯐꯦꯁꯇ ꯏꯁꯄꯦꯛ ꯎꯞꯄꯝ ꯐꯝꯕꯗꯣ ꯑꯗꯨꯗꯣ ꯑꯗꯨꯗꯨꯅꯤ
ꯑꯗꯨꯒꯤꯩꯗꯧ ꯈꯪꯗꯦ ꯃꯥꯅ ꯇꯥꯛꯄꯗꯣ ꯍꯪꯉꯕ꯭ꯔꯥ ꯌꯥꯝꯅ ꯂꯥꯏꯕ ꯄꯣꯠꯇꯤ ꯑꯣꯏꯔꯒꯅꯦ ꯌꯥꯝꯅ ꯂꯨꯅ ꯊꯥꯛꯄ ꯇꯥꯏꯞ ꯇꯧꯋꯦ ꯍꯥꯏꯕ
ꯍꯣꯏ ꯑꯗꯣ ꯃꯥꯅ ꯑꯩ ꯑꯩꯈꯣꯏꯅ ꯁꯨꯝ ꯍꯥꯏꯅꯅꯦꯕ ꯏꯃ ꯑꯗꯒꯤ ꯑꯩꯈꯣꯏ ꯁꯨꯝ ꯍꯜꯂꯛꯑꯒ ꯑꯩꯈꯣꯏ ꯁꯦꯅꯤꯌ꯭ꯔꯒꯩꯗꯣ ꯐꯝꯃꯤꯟꯅꯕꯗꯣ ꯃꯣꯏꯗꯣ ꯋꯥꯔꯤ ꯁꯥꯟꯅꯕꯁꯨ ꯅꯨꯡꯉꯥꯏꯌꯦꯕ ꯁꯦꯅꯤꯌ꯭ꯔꯒꯩꯗꯣ
ꯎꯝ ꯅꯨꯡꯉꯥꯏꯕꯅꯦ
ꯑꯗ ꯃꯣꯏꯅ ꯁꯨꯝ ꯍꯥꯏꯅꯉꯩꯗ ꯁꯨꯝ ꯃꯥꯅ ꯇꯥꯛꯅꯤꯡꯉꯤꯁꯦ ꯀꯩꯅꯣ ꯍꯥꯏꯔ ꯍꯥꯏꯗꯤ ꯑꯩꯈꯣꯏꯅ ꯈꯪꯉꯕ ꯉꯥꯛꯇꯅꯤꯗꯅ ꯃꯥꯅ ꯇꯥꯛꯏꯗꯣ ꯑꯗ ꯃꯥ ꯃꯥ ꯇꯥꯛꯅꯤꯡꯉꯤꯁꯦ ꯀꯩꯅꯣ ꯍꯥꯏ ꯁꯨꯝ ꯑꯩꯈꯣꯏ ꯍꯥꯏꯅꯩꯅꯦ ꯁꯨꯝ ꯈꯟ ꯈꯟꯕ ꯇꯝꯍꯟꯕꯗꯣ ꯑꯗꯨ ꯃꯥꯜꯂꯦꯅ ꯍꯣꯏ ꯍꯥꯏꯅꯩꯅꯦ
ꯍꯣꯏ ꯃꯥꯅ ꯈꯪꯉꯕ꯭ꯔꯥ ꯃꯥꯅ ꯍꯥꯏꯗꯣꯔꯛꯄꯁꯦ ꯌꯥꯝ ꯂꯥꯏꯕ ꯄꯣꯠ ꯅꯦ ꯃꯥꯅ ꯇꯥꯛꯏꯗꯣ ꯌꯥꯝ ꯊꯤꯅ ꯂꯥꯏꯕ ꯄꯣꯠꯅꯦꯕ ꯃꯤꯁꯦ ꯍꯦꯛꯇ ꯀꯣꯛ ꯉꯥꯎꯍꯜꯂꯒ ꯍꯦꯛꯇ ꯌꯥꯝ ꯊꯤꯅ ꯂꯨꯕ ꯃꯥꯜꯍꯟꯕꯗꯣ ꯈꯪꯕ꯭ꯔꯥ
ꯍꯣꯏ ꯍꯣꯏ ꯀꯔꯥꯏ ꯀꯔꯥꯏꯗꯩꯅꯣ ꯃꯥꯏꯊꯣꯛꯕ ꯄꯪꯄꯨꯗ ꯄꯨꯨꯁꯜꯂꯦ ꯍꯥꯏꯕ
ꯍꯣꯏ ꯈꯟꯊꯔꯀꯥꯟꯗꯗꯤ ꯑꯁ ꯌꯥꯝ ꯊꯤꯅ ꯂꯥꯏꯕ ꯄꯣꯠꯅꯤ ꯍꯥꯏꯕ ꯃꯥꯅ ꯇꯥꯛꯏꯗꯣ
ꯎꯝ ꯑꯗꯨꯝ ꯀꯩꯅꯣꯒꯤꯗꯒ ꯍꯥꯎꯋꯦ ꯑꯗꯨꯗꯣ ꯑꯦꯟꯖꯥꯡ ꯊꯣꯡꯕꯗꯣ ꯑꯩꯈꯣꯏ ꯑꯣꯖꯥꯅꯤ ꯑꯃ ꯈꯔ ꯅꯦꯝꯕꯅꯤ ꯌꯥꯎꯕꯗꯣ
ꯎꯝ
ꯃꯣꯏ ꯑꯗꯣ ꯃꯣꯏꯅ ꯍꯪꯗꯣꯏꯅꯦ ꯍꯌꯦꯡꯗꯤ ꯀꯩ ꯊꯣꯡꯁꯦꯅ ꯑꯩꯈꯣꯏꯗ ꯍꯪꯗꯣꯏꯅꯦꯕ ꯀꯣ ꯑꯩꯈꯣꯏ ꯅꯨꯄꯤ ꯃꯆꯥ ꯈ꯭ꯔ ꯌꯥꯎꯕ ꯗꯨꯗ ꯑꯗ ꯑꯍꯥꯝꯕꯒꯤꯗ ꯏꯟꯖꯥꯡ ꯀꯩ ꯌꯦꯟꯖꯥꯡꯅꯣ ꯀꯣꯕꯤ ꯁꯥꯥꯛꯔ ꯀꯩꯅꯣꯝꯃ ꯌꯥꯝ ꯆꯥꯅꯗꯕ ꯑꯃ ꯌꯥꯎꯕꯅꯦꯕ ꯀꯩꯁꯨ ꯌꯥꯝ ꯍꯥꯎꯕ ꯌꯧꯗꯕ ꯑꯃ ꯑꯗ ꯑꯩꯈꯣꯏꯅ ꯁꯥꯔ ꯑꯗꯨꯗꯣ ꯍꯥꯎ ꯇꯦ ꯑꯗꯨꯏ ꯃꯍꯨꯠ ꯇ ꯑꯃ ꯁꯤꯜꯂꯣ
ꯎꯝ ꯑꯀꯣꯟꯕ ꯅꯨꯃꯤꯠꯀꯤꯗꯨꯗꯤ ꯁꯪꯒꯣꯝ ꯑꯃ ꯁꯪꯒꯣꯝ ꯁꯟ ꯃꯆꯨꯗꯣ ꯑ ꯀꯩꯅꯣ ꯆꯍꯥꯎ ꯆꯥꯛꯍꯥꯎꯈꯤꯔ ꯑꯥ ꯑꯗꯨꯒꯗꯣ ꯌꯥꯎꯋꯦ ꯍꯥꯏꯕ ꯌꯥꯝ ꯍꯥꯎꯋꯦ
ꯍꯥꯎꯕꯅꯤ ꯑꯣ ꯇꯦꯟ ꯃꯤꯅꯠꯁ ꯐꯥꯔꯦ ꯅꯪ ꯑꯃꯨꯛ ꯇꯧꯔꯛꯑꯣ
ꯍꯣꯏ ꯍꯣꯏ ꯇꯧꯔꯛꯀꯦ ꯇꯧꯔꯛꯀꯦ